ꯆꯕ ꯑꯣ
ꯀꯗꯏꯅꯣ
ꯀꯟꯅ ꯊꯣꯡꯉꯦ ꯍꯧꯖꯤꯛ ꯄꯨꯖꯥꯔꯤ ꯑꯣꯏꯔꯤ
ꯀꯩꯃꯊꯌꯥ
ꯀꯩꯅꯣ ꯈꯥꯃꯦꯟ ꯑꯁꯤꯤꯟꯕ
ꯑꯦꯟꯕ
ꯅꯪ ꯀꯩ ꯇꯧꯔꯤꯅꯣ
ꯃ ꯇꯁꯨ ꯃꯣꯛꯂꯤ ꯆꯁꯅꯥꯃ
ꯑꯣ ꯀꯩꯅꯣ ꯍꯧ ꯀꯥꯕꯀꯤꯁꯗ꯭ꯔꯕꯣ
ꯉꯔꯥꯡ ꯈꯔ ꯆꯦꯜꯂꯨꯏ ꯅꯍꯥꯃꯩ ꯆꯠꯇꯦ ꯕꯣꯜ ꯌꯦꯡ ꯇꯟꯗ ꯕꯣꯜ ꯃꯇꯝꯗ ꯕꯥꯜ ꯌꯦꯡꯗꯅꯕꯨ
ꯑꯩꯕꯨꯗꯤꯕꯨ ꯌꯦꯡꯕ ꯂꯨꯗ ꯁꯛꯇꯕꯣꯔ ꯌꯦꯡꯕ ꯁꯛꯇ ꯃꯥꯅꯚꯥꯏꯗ
ꯅꯪ ꯏꯆꯦ ꯆꯠꯕ꯭ꯔꯣ
ꯑꯩ ꯂꯝꯖꯦꯜ ꯆꯦꯜꯂꯩ ꯏꯁꯥ ꯅꯨꯡꯉꯥꯏꯇꯗꯅ
ꯃꯁꯤꯅ ꯈꯔꯕꯗ
ꯅꯥꯕ ꯑꯩꯈꯣꯏꯁꯦ ꯅꯥꯁꯤꯟꯅꯕꯒꯥꯏꯁꯦ ꯀꯩꯅꯣ ꯈꯪꯗ꯭ꯔꯕꯅꯤ
ꯂꯝꯖꯁ ꯌꯥꯝ ꯋꯥꯏꯅꯦ ꯀꯞꯐꯔꯕ ꯅꯥꯕ
ꯐꯔꯦ ꯉꯁꯤꯗꯩ ꯁꯦꯠꯂꯒꯦ ꯈꯜꯂꯤ ꯉꯁꯤꯗꯩ ꯑꯌꯨꯛꯇꯨ ꯆꯦꯡꯁꯦꯅ ꯍꯥꯏꯅꯕ ꯑꯉꯥꯡ ꯑꯃꯒ
ꯎꯝ
ꯑꯗꯣ ꯑꯉꯥꯡꯗꯨ ꯕꯣꯟ ꯌꯦꯡꯗꯣꯔꯤꯌꯦ ꯔꯥꯟꯗꯣꯒꯤ ꯐꯦꯟ ꯑꯣꯏꯕ
ꯉꯁꯤ ꯍꯕ ꯅꯣꯡꯁꯨ ꯇꯥꯏꯔꯗꯤ
ꯑꯗꯩ ꯅꯣꯏ ꯍꯣꯡ ꯇꯥꯔꯤꯗꯅ
ꯎꯝ
ꯑꯗꯩ ꯑꯗꯨꯝ ꯇꯨꯝꯃꯦ ꯕꯥꯔ ꯂꯩꯇ ꯁꯣꯔꯥꯀꯥ ꯂꯥꯛꯑꯣ ꯍꯥꯏꯕ ꯁꯣꯔꯥꯀꯥ ꯆꯠꯇ꯭ꯔꯦ
ꯑꯣꯔꯦ ꯅꯅꯨꯡ ꯇꯤꯟꯒꯁꯗꯤ ꯆꯦꯜꯂꯨꯗꯅ
ꯑꯣ ꯌꯥ ꯏ ꯇꯣ ꯐ ꯅꯨꯡꯉꯥꯏꯁꯤꯗꯅ ꯀ
ꯀꯩꯅꯩꯅꯣ ꯅ ꯁꯨꯁꯇꯨ ꯇꯣꯅꯣ ꯍꯥꯏꯕꯣ
ꯑꯩ ꯁꯨꯇꯣꯔꯣ ꯉꯥꯛꯇ ꯑꯗꯨꯝꯁꯨ ꯂꯥꯛꯃꯤꯅꯦ ꯑꯃ ꯀꯣꯊꯣꯂꯗꯤꯁꯤ ꯄꯥꯈꯥꯁꯤꯅ
ꯀꯣꯃꯣꯏ ꯃꯔꯤꯟ ꯀꯩ ꯑꯝꯁ ꯇꯝꯅꯤꯗ
ꯍꯣꯏꯌꯦ ꯃꯣꯜꯅ ꯑꯔꯥꯟꯕꯗꯨꯅꯣ ꯍꯪꯕ
ꯎꯝ
ꯍꯥꯏꯗꯤ ꯁꯨꯃꯥꯏꯅ ꯂꯤꯇꯣꯟꯊꯣꯔꯛꯇꯣꯏꯔ ꯈꯣꯠꯇꯣꯏꯔꯗ ꯑꯗꯨ ꯍꯅ ꯃꯣꯏꯅꯁꯨ ꯍꯥꯏꯔꯛꯑꯦ ꯍꯥꯏꯗꯤ ꯁꯤꯗꯤ ꯀꯔꯤꯁꯨ ꯃꯔꯤꯟ ꯆꯠꯂꯔꯨ ꯃꯔꯤ ꯆꯠꯂꯨꯏꯁꯤꯗ
ꯑꯗꯨꯩ ꯃꯔꯤꯡ ꯀꯩꯁꯥ ꯆꯠꯂꯣ ꯄ꯭ꯂꯥꯁꯇꯤꯛ ꯀ ꯃꯌꯥꯝ ꯑꯣꯏꯕꯅꯤ ꯎꯝ ꯐꯤ ꯐꯤꯒꯤ ꯄꯣꯗꯤ ꯆꯠꯗꯔ ꯑꯁꯤꯆꯥꯥ ꯊ
ꯉꯔꯥꯡ ꯍꯦꯛꯇ ꯈꯨꯗꯛꯇ
ꯃꯔꯤ ꯆꯠꯇ ꯑꯩ ꯀꯅ ꯇꯠꯇꯅꯥ ꯍꯥꯡꯒꯅꯤ
ꯀꯩꯒꯤ
ꯑ ꯃꯣꯏ ꯄ꯭ꯂꯥꯁꯇꯤꯛꯇꯣ ꯇ꯭ꯔꯦꯅꯤꯡꯗꯣ ꯀꯜꯂꯛꯑꯗꯤ ꯌꯥꯝ ꯊꯨꯅ ꯀꯟꯕ ꯑꯣꯏꯗꯕꯅꯤ ꯐꯤꯅꯗꯤ ꯀꯟꯕꯤ ꯍꯥꯏꯕꯅꯤ
ꯑ ꯄ꯭ꯂꯥꯁꯇꯛ ꯂꯁꯤ ꯂ ꯇꯨꯡ ꯑ
ꯇꯣꯡꯕ ꯅꯨꯡꯉꯥꯏꯕꯩ ꯍꯥꯏꯗꯤ ꯐꯤꯅ ꯑꯃ ꯈꯤꯇꯪ ꯇꯣꯡ ꯅꯨꯡꯉꯥꯏꯇꯦꯕ ꯑꯁꯤꯁ ꯄꯦꯇ꯭ꯔꯣ ꯃꯈꯥꯗ ꯌꯧ
ꯎꯝ
ꯑꯩ ꯌꯥꯁꯤ ꯆꯂꯒ꯭ꯔꯥ ꯑꯃ
ꯑꯁ ꯑ ꯇꯧꯕꯁꯦ ꯍꯥꯏꯅꯦ ꯋꯥꯔꯤꯔꯤꯗꯨ ꯂꯨꯄꯥ ꯂꯤꯁꯤꯡ ꯀꯩꯅꯣꯗ ꯂꯩꯅꯦ
ꯀꯔꯤ
ꯇꯗꯖꯦꯅ ꯀꯥꯏꯗꯦ
ꯀꯩꯅꯣꯗꯦ ꯆꯀꯣꯗꯦ
ꯇꯥ ꯋꯥ ꯂ ꯂꯩꯗꯥꯅꯦ
ꯍꯣꯏ ꯇꯔꯥꯃꯉꯥꯗꯣ ꯀꯩꯅꯣꯗ ꯇꯔꯥꯃꯉꯥ ꯄꯤꯕꯗꯨꯅ ꯅꯤꯄꯥꯜꯗ ꯐꯪꯕ
ꯑꯝ
ꯑꯩꯅ ꯇꯔꯦꯠ ꯍꯥꯏꯗꯨꯗꯅ ꯇꯣꯝ ꯇꯣꯏ ꯁꯨꯃꯥꯏ ꯄꯌꯨ
ꯑꯣ ꯀꯩ ꯌꯦꯎꯐꯔꯣ
ꯎꯝ ꯑꯣꯄ ꯑꯗꯨ ꯄꯤꯅꯦ ꯃꯣꯏꯗꯣ ꯑꯗꯣ ꯋꯥꯔꯤ ꯇꯣꯡꯕꯗꯣ ꯅꯨꯡꯉꯥꯏꯕꯅꯦꯕ ꯅꯨꯡꯉꯥꯏꯃꯤꯅꯦ ꯍꯥꯏꯗꯤ ꯈꯦꯠꯅꯕꯅꯦꯕ ꯑꯗꯨꯝ ꯗꯨꯄ꯭ꯂꯤꯀꯦꯠꯀ ꯅ ꯗꯨꯄ꯭ꯂꯤꯀꯦꯠ ꯂꯩꯗꯤꯦꯀꯣ ꯅꯪꯅ ꯊꯥ ꯑꯍꯨꯝ ꯐꯖꯅ ꯇꯣꯡꯅꯔꯗꯤꯅꯦ ꯍ ꯊꯥ ꯑꯍꯨꯝ ꯇꯣꯟꯅꯣꯗꯕ ꯅꯨꯡꯉꯥꯏꯕ ꯂꯣꯏꯈ꯭ꯔꯅꯦꯕ
ꯑꯣ
ꯋꯥꯔꯤꯗꯤ ꯑꯗꯨꯝ ꯁꯥꯡꯅ ꯆꯠꯅꯦꯕ
ꯍꯣꯏ ꯑꯗꯨꯕꯨꯗꯤ ꯑꯣ
ꯄꯩꯁꯥꯏ ꯏꯗꯕꯩꯗꯨ ꯄ꯭ꯔꯤ ꯂꯩꯕꯅꯤꯗ
ꯑꯣꯏꯣꯏ ꯅꯤ
ꯑꯃ ꯃꯈꯥꯗ ꯄ꯭ꯂꯥꯁꯇꯤꯛ ꯑꯃ ꯍꯥꯞꯄ꯭ꯔꯣ ꯔꯣꯠ ꯑꯃꯨꯕ
ꯑꯥ
ꯑꯗꯨꯏꯗꯣ ꯀꯌꯥꯝ ꯁꯥꯡꯅ ꯍꯥꯞꯄꯤꯅꯣ ꯈꯪꯗꯦꯕ ꯑꯁꯦ ꯃꯩ ꯑꯗꯨꯁꯨꯦ ꯈꯨꯗꯣꯟ ꯆꯧꯕ ꯍꯥꯞꯇꯣꯛꯅꯦꯕ ꯈꯨꯗꯣꯟꯗꯩꯅ ꯈꯨꯅꯤꯡꯗꯩꯅ ꯈꯨꯗꯣꯟꯝꯕꯨꯥꯎ ꯍꯥꯞꯇꯣꯛꯅꯦꯕ ꯑꯣ ꯋꯥꯔꯤꯗꯗꯤ ꯍꯥꯄꯛꯀꯅꯤ ꯑꯗꯨꯏꯗꯣ
ꯑꯗꯣ ꯀꯩꯅꯣ ꯏꯕꯣ ꯑꯦꯁ ꯑꯦꯜꯗꯣ
ꯎꯝ ꯑꯥ
ꯑꯩꯁꯨ ꯍꯥꯏꯁꯦ ꯃꯣꯏ ꯍꯥꯟꯅ ꯁꯨꯝ ꯕꯤꯗꯤꯑꯣ ꯊꯥꯒꯠꯂꯝꯕꯣꯏ ꯑꯗꯨꯗꯤ ꯁꯨꯝ ꯌꯦꯡꯕ ꯐꯤ ꯑꯣꯏꯕꯒꯨꯝ ꯇꯧꯕ ꯑꯗꯨꯏꯗꯨꯅ
ꯁꯤꯤꯕꯣ ꯅ ꯌꯅꯦ ꯏꯕꯨꯣ ꯅꯅꯦ
ꯎꯝ ꯐꯗꯤ
ꯇꯦꯠꯄ ꯃꯈꯥ ꯇꯦꯠꯄꯗ ꯏꯕꯣꯅ ꯍꯦꯟꯕꯅꯦꯕ ꯑꯗꯨꯒ ꯌꯥꯝ ꯊꯨꯅ ꯄꯥꯊꯣꯛꯄ
ꯍꯣꯏꯅꯦ ꯑꯩꯈꯣꯏꯕꯨꯁꯤ ꯅꯪꯨꯛ ꯅꯝꯊꯔ ꯥꯟꯅꯦ ꯅꯪ ꯄꯥꯛ ꯇꯣꯔꯤꯕꯅꯤꯗꯣ
ꯃꯣꯏꯅꯦ ꯅ ꯑꯣꯏꯣꯏ ꯇ ꯋꯥ
ꯃ
ꯑꯁ ꯈꯪꯗꯦ ꯈꯣꯡꯎꯞ ꯃꯃꯥꯡꯗꯤ ꯈꯣꯡꯎꯞꯀ ꯐꯖꯅ ꯂꯩꯗꯤ ꯌꯥꯗꯤ ꯈꯣꯡꯎꯞ ꯂꯩꯃꯤ
ꯌꯦꯣ ꯍ ꯈꯨꯝꯃꯨ ꯂꯩꯔꯨꯕꯗꯒꯤꯩꯅꯦ ꯇꯥꯔꯗꯤ
ꯅꯪ ꯆꯂꯝꯗ ꯀꯦ ꯀ ꯆ
ꯆꯠꯣ ꯂ ꯆꯥꯖꯔ ꯉꯁꯤꯂ
ꯀꯅꯤ ꯆꯥꯎ ꯕ꯭ꯔꯦꯗ ꯑꯣꯏꯒꯦꯔꯥ ꯕꯤꯁꯀꯨꯠ ꯑꯣꯏꯒꯦꯔꯥ ꯑꯗꯩꯥꯡꯥꯡ ꯥ ꯑꯣꯏꯒꯦꯔꯥ ꯅꯪ ꯌꯧꯉ ꯀꯥꯟꯗꯅꯦ ꯑꯩ ꯆꯈꯥꯎꯗꯣ ꯀꯩꯝ ꯌꯥꯧꯗꯦ
ꯍꯣꯏꯌꯦ
ꯅꯪ ꯇꯧꯗꯣꯏꯗꯣ ꯁꯥꯖꯦꯅꯤ
ꯑꯩꯗꯤ ꯑꯝꯇ ꯆꯥꯗ꯭ꯔꯤꯅꯦ
ꯑ ꯍꯥꯏꯗꯤ ꯏꯅꯔꯖꯤꯗꯣ ꯏꯅꯔꯖꯤꯗ ꯏꯅꯔꯖꯤ ꯂꯥꯛꯊꯣꯛꯄꯣ ꯅꯠꯇꯅ ꯍꯥꯏꯗꯤ ꯑꯗꯨꯝ ꯅꯝꯐꯨꯗꯨꯒꯩ ꯌꯥꯝ ꯈꯥꯡꯅꯕ ꯍꯥꯏꯇꯥꯔꯦ
ꯐꯗꯣ ꯀꯥꯡꯥꯖꯤꯂ
ꯂꯐꯣꯏ ꯆꯥꯕꯁꯨ ꯌꯥꯏ ꯑꯗꯣ ꯅꯪ ꯕꯦꯠꯇꯨ ꯁꯨꯝ ꯂꯨꯝꯝꯁꯤꯜꯂꯗꯤ ꯂꯐꯣꯏ ꯊꯣꯛꯣꯛꯎ
ꯍꯣꯏ ꯊꯕꯨꯗꯤꯕꯦꯁ
ꯅꯐꯣꯏꯗꯣ ꯄꯥꯉꯪ ꯀꯜꯂꯦꯕ ꯅꯐꯣꯏꯗꯣ ꯀꯟꯕꯅꯦꯕ
ꯑꯝ
ꯑꯗꯣ ꯑꯩꯈꯣꯏꯗꯤ ꯑꯗꯨꯝ ꯆꯥꯅꯤꯡ ꯌꯥꯏꯑꯕ ꯍꯗꯤ ꯑꯩꯈꯣꯏ ꯋꯦꯗ ꯌꯥꯎ ꯋꯦ ꯌꯥꯎ ꯅꯦꯔ ꯅꯣꯏꯁꯤꯅꯦ ꯑꯩꯣꯏ ꯋꯦꯠ ꯀꯥꯟꯕ ꯃꯤꯅꯦꯅꯅꯦ ꯂꯐꯣꯏꯗꯨ ꯆꯥ ꯍꯥꯟꯗ ꯋꯦꯠ ꯍꯦꯟꯅ ꯀꯥꯔꯛꯀꯅꯦꯕ
ꯎꯝ
ꯅꯤꯡꯁꯨ ꯎꯗꯤ ꯃꯪꯒ꯭ꯔꯥ ꯑꯌꯨꯗꯨꯨ ꯂꯥꯑꯝꯗꯥꯏ ꯃꯪꯒ꯭ꯔꯥꯔ ꯕ꯭ꯔꯦꯗꯂꯁꯨ
ꯌꯥꯎꯍꯧꯗꯨꯅꯤꯌꯦ ꯆꯜꯂꯤꯁꯨ
ꯃꯪꯒꯥꯟ ꯃꯤꯗꯥꯉꯅꯥ ꯊꯣꯃꯣ ꯆꯥꯇ
ꯌꯨꯝꯖꯥ ꯌꯥꯗ ꯌꯨꯝꯁꯥ ꯌꯥꯗꯣꯏꯔꯦꯅꯦ ꯁꯥꯔ ꯀꯥꯟꯁꯤꯗ
ꯌꯥꯎꯅꯤ ꯌꯥꯎꯋꯅꯤ ꯃꯪꯒꯥꯂꯤꯌꯝ ꯌꯥꯎꯅꯤ ꯏꯨꯡꯗꯝ ꯌꯥꯝ ꯆꯥꯎꯗꯅ ꯅꯨꯡꯁꯤ ꯌꯥꯝ ꯀꯥꯎꯦ ꯌꯥꯝ ꯆꯥꯗꯤꯦ
ꯍꯣꯏ ꯑꯩꯗꯤ ꯅꯨꯡꯁꯤꯁꯨ ꯑꯃꯨꯛ ꯀꯥꯒꯠꯂꯤꯅꯤꯅ
ꯃꯉꯥ ꯆꯥꯔ ꯑꯗꯨꯝ ꯂꯝꯖ ꯁꯥꯟꯅꯈ꯭ꯔꯗꯤ ꯑꯗꯨꯝ ꯉꯥꯏ ꯆꯥ ꯇꯨꯝꯒꯤꯅꯦꯕ
ꯎꯝ
ꯑꯗꯣ ꯍꯜꯂꯛ ꯍꯜꯂꯛꯑꯗꯤ ꯀꯩ ꯆꯥꯕ
ꯍꯂ ꯏꯔꯨꯝ
ꯁꯃꯨ ꯊꯠꯇ꯭ꯔꯣ
ꯍꯧꯥꯎꯇ
ꯇ
ꯍꯧꯛꯇꯨ ꯌꯥꯝ ꯂꯔꯤ ꯃꯤꯒꯥꯅ ꯑ ꯁꯨꯝ ꯁꯪꯗꯕ ꯍꯥꯏꯇꯥꯔꯦ
ꯅꯪ ꯌꯔꯨꯝꯗꯨꯅꯦꯅ ꯀꯩꯅꯣ ꯇꯧꯗ꯭ꯔꯣ
ꯌꯦꯔꯨꯝꯗꯨꯗꯤ ꯂꯩꯕꯒꯤ ꯆꯥꯕꯅꯤꯅ ꯍꯥꯏꯗꯤ ꯁꯨꯝ ꯌꯦꯔꯨꯝꯗꯨꯗꯤ ꯑꯩꯈꯣꯏ ꯑꯩꯈꯣꯏ ꯃꯃꯥꯏ ꯃꯅꯥꯎꯄꯤꯗꯣ
ꯎꯝ
ꯑꯗ ꯂꯣꯏꯒꯤꯟ ꯃꯉꯣ
ꯎꯝ ꯁꯒ ꯊ
ꯌꯦꯟꯕꯔꯨꯝ ꯍꯥꯏꯗꯤ ꯌꯦꯟꯕꯔꯨꯝ ꯂꯩꯕ
ꯑꯝ
ꯑꯗꯨꯝ ꯃꯣꯏ ꯂꯥꯛꯀꯥꯟꯗꯁꯨ ꯑꯗꯨꯝ ꯄꯤꯁꯨ ꯄꯤꯔꯛꯄ ꯑꯗꯩꯗꯤ ꯑꯃꯨꯛ ꯑꯗꯨꯝ ꯃꯣꯏꯗꯨꯗꯤ ꯑꯗꯨꯝ ꯂꯧꯕ
ꯑꯩꯁꯨ ꯏꯖꯦꯝ ꯕꯣꯏꯂꯔ ꯑꯃꯅ ꯍꯥꯏꯅ ꯂꯩꯇ꯭ꯔꯣ ꯑꯗꯨ ꯃꯔꯨꯝ ꯀꯣꯂꯦ
ꯍꯕ꯭ꯔ
ꯖꯤꯕꯅꯤ ꯀꯩꯅꯣ
ꯅꯠꯇꯕ ꯑꯩ ꯍꯥꯏꯗꯤ ꯃꯣꯏꯗꯣ ꯑꯃ ꯃꯣꯏꯗꯤ ꯀꯩꯅꯣ ꯇꯧꯔꯒ ꯁꯥꯔꯛꯄꯅꯤꯒ ꯍꯥꯏꯗ꯭ꯔꯣ ꯑ
ꯂꯣꯏꯁꯨ ꯃꯣꯏꯗꯣ ꯍꯥꯏꯗꯤ ꯁꯨꯝ ꯀꯨꯏꯅ ꯂꯩ ꯀꯥꯟꯗꯗꯤ ꯑꯗꯨꯝ ꯑꯣꯒ꯭ꯔꯥ ꯃꯈꯩꯗ ꯂꯣꯏ ꯌꯥꯎꯔꯤꯅꯤꯅ
ꯍꯣꯏ
ꯃꯔꯨꯝ ꯄꯤꯑ
ꯑꯩꯈꯣꯏꯗꯨꯕꯨꯗꯤ ꯑꯩꯈꯣꯏ ꯀꯩꯅꯣ ꯑꯣꯏꯗꯣ ꯑꯩꯈꯣꯏꯁꯨꯦ ꯆꯥꯎꯥꯋꯣꯏꯁꯨ
ꯎꯝ
ꯆꯥꯎꯋꯦꯕ ꯃꯔꯨꯁꯦ ꯍꯥꯏꯗꯤ ꯑꯩꯈꯣꯏ ꯁ꯭ꯋꯥꯏ ꯃꯄꯥꯗꯁꯨ ꯑꯃ ꯃꯔꯤꯟ ꯀꯣꯛꯄ ꯂꯧꯅꯩꯌꯦꯕ ꯑꯗꯣ ꯑꯩꯈꯣꯏꯁꯨ ꯆꯥꯎꯋꯦꯗꯤ ꯅꯉꯗꯤ ꯆꯥꯎꯕ ꯍꯦ
ꯎꯝ
ꯀꯌꯦꯅ ꯈꯥꯎ ꯃꯔꯔꯥꯎꯅ ꯑꯗꯨꯝ ꯃꯣꯏ ꯀꯩꯅꯣꯝ ꯉꯔ ꯅꯅꯥ ꯂꯥꯛꯄꯩꯗꯨꯔꯁꯨ ꯄꯣꯔꯛꯑꯝꯃꯦꯕ ꯑꯗꯨꯝ ꯂꯩꯔꯕꯅꯦ ꯑꯗꯨꯒꯤ
ꯁꯦꯡ ꯕꯥꯦ ꯅꯨꯃꯤꯠꯇ ꯆꯊꯗꯣ
ꯑꯣ ꯍꯧꯛ ꯃꯔꯨꯝ ꯀꯣꯛꯕꯗꯣꯃꯨꯗ꯭ꯔꯣ
ꯂꯕꯗꯣ
ꯃꯔ ꯀꯣꯄꯗ ꯂꯩ ꯊꯃꯒ
ꯂꯕꯗꯨ ꯁꯥꯊꯗ
ꯑ ꯀ ꯊꯃ ꯀꯣ ꯇꯗꯤ ꯐꯥꯏꯗꯅ
ꯋꯥꯕꯥꯗꯣꯟ ꯊꯔꯋꯥ ꯍꯥꯏꯕ꯭ꯔꯣ
ꯌꯥꯔꯦ ꯅꯪꯝꯕ ꯇ ꯁꯥꯔꯗꯧꯁꯨ ꯌꯥꯔꯦ ꯏꯖ ꯊ
ꯍꯝ
ꯌꯨꯝꯗꯒꯥꯗꯤ ꯇꯣꯡꯕ ꯂꯩꯔ ꯆꯥꯔꯅꯤ
ꯃꯤ ꯄꯨꯔ ꯂꯥꯛꯅꯤꯅꯦꯕꯇ ꯅꯥꯔꯕ꯭ꯔꯣ
ꯅꯪ ꯑꯗꯨꯃꯥꯏꯅ ꯍꯥꯏꯗꯔꯗꯤ ꯑꯩ ꯂꯥꯛꯑꯔꯣꯏꯗꯣꯏꯕ
ꯁꯤ
ꯋꯥꯃꯤ ꯊ ꯉ ꯆꯥꯈꯤꯗꯣꯏꯕ
ꯅꯅꯗꯤ ꯍꯧꯁꯨ ꯂꯩꯏꯅꯦ
ꯑꯅꯨꯟꯅ ꯄꯔ ꯑꯣꯏꯣꯏꯗ꯭ꯔꯣ
ꯑꯅꯗ ꯍꯥꯏꯥꯏꯇꯦ ꯅ ꯌꯥꯎ ꯇꯥ
ꯝ ꯇꯥꯉ ꯑꯁ ꯂꯥ ꯌꯥꯊꯦꯜꯗꯨꯣ ꯑꯝꯇ ꯀꯣꯏꯔꯨꯁꯦꯅ ꯍꯥꯏꯅꯤꯡꯕꯅꯦ ꯑꯩꯁꯦ
ꯁꯥ ꯊꯦꯂꯣ
ꯍꯣꯏ
ꯕꯖꯦꯠꯁꯤꯦ ꯈꯤꯇꯪ ꯇꯥꯂꯁꯤꯗ ꯄꯔꯨꯁ
ꯍꯣꯏ ꯒꯥꯔꯤꯁꯨ ꯍꯥꯏꯗꯤ ꯑꯗꯨꯝ ꯐꯠꯇꯕꯗꯣ ꯑꯗꯨ ꯑꯗꯨꯝ ꯊꯧꯕ ꯌꯥꯏ ꯍꯥꯏꯕ
ꯎꯝ
ꯍꯥꯏꯗꯤ ꯆꯤꯡ ꯀꯥꯈꯠ ꯈꯣꯠ ꯈꯠꯄ ꯑꯝꯇ ꯂꯩꯇꯦ ꯄ꯭ꯂꯦꯟꯗꯨꯗ ꯑꯗꯨꯝ ꯐꯝꯃꯝꯃꯒ ꯀꯥꯈꯤꯕꯒꯤ ꯋꯥꯅꯤ ꯍꯥꯏꯕ ꯎ
ꯎ
ꯑꯩꯁꯤꯅꯥꯥꯟ ꯍꯪꯉꯕꯅꯤ ꯃꯤꯉꯣꯟꯗ ꯀꯨꯞꯊꯅ ꯑꯗꯨꯀꯥꯟꯗ ꯑꯩꯅ ꯁꯨꯝ ꯀꯨꯞꯊꯅ ꯍꯪꯕꯗꯨꯗ ꯅꯣꯏ ꯒꯥꯔꯤ ꯐꯠꯇꯕꯩꯔꯥꯗ ꯍꯪꯉꯦꯕ ꯑꯩꯅ ꯃꯥꯥꯟꯂ ꯒꯥꯔꯤꯁꯨ ꯍꯥꯏꯗꯤ ꯁꯨꯝ ꯐꯅꯗ꯭ꯔꯕꯩꯅꯦꯅ ꯏ ꯑꯗꯨꯑꯣꯏꯗꯤ ꯀꯩꯝ ꯀꯥꯏꯔꯣꯏ ꯍꯥꯏꯅꯤ ꯃꯈꯥꯗ ꯑꯗꯨꯝ ꯊꯝꯃꯝꯃ ꯀꯩꯅꯣ ꯇꯧꯗꯣꯏꯅꯦꯅ ꯍꯥꯏꯔꯛꯑꯦ ꯃꯣꯏꯅ
ꯅꯪꯅ ꯌꯨꯝꯗ ꯑꯗꯨꯝ ꯂꯩꯕ꯭ꯔꯣ
ꯗ ꯂꯩ ꯍ ꯇꯁꯤ
ꯇꯨꯡ ꯇꯨ ꯍ ꯇꯥꯖꯕ
ꯑꯦ ꯑꯗꯨꯗꯤ ꯅꯠꯇꯦ ꯍꯥꯏꯗꯤ ꯁꯨꯝ ꯂꯧꯕꯅꯤ ꯕꯣ ꯅꯣꯝꯕꯁꯦ ꯄꯨꯕꯣꯔꯥ ꯀꯥꯏꯔꯦꯕ ꯕꯣꯔꯥ
ꯎꯝ
ꯕꯣꯟ ꯌꯦꯡꯕꯁꯤꯅ ꯑꯃ ꯔꯨꯇꯤꯟ ꯄꯨꯡꯈꯥꯏ ꯀꯥꯏꯕꯗꯣ ꯍꯥꯏꯗꯤꯕꯣꯟꯂꯒ ꯑꯥ ꯑꯍꯤꯡꯒꯨꯝꯕꯗ ꯊꯣꯛꯆꯜꯂꯦ
ꯂꯥꯏꯁꯤ ꯈꯤꯇꯪ ꯄꯥꯝꯃꯗꯤ ꯆꯥꯝꯃ ꯍꯦꯟꯅꯤꯡꯗ꯭ꯔꯣ
ꯃꯤ ꯂꯩꯒ ꯅꯉꯕꯨꯣ
ꯍꯣꯏ ꯆꯥꯝꯃꯒ ꯍꯥꯏꯔꯒ ꯋꯥꯈꯜꯗꯣ ꯉꯥꯏꯧ ꯋꯥꯗ꯭ꯔꯣ
ꯥꯏꯗꯧ ꯃꯥꯅꯤ ꯆꯥꯝꯃꯒ ꯍꯥꯏꯗꯤ ꯁꯥꯅ ꯈꯤꯇꯪ
ꯈꯔ ꯑꯣꯏꯔ ꯇꯣꯂ
ꯂꯉꯃꯦ ꯍꯣꯏꯗꯃꯨ ꯌꯦꯁ ꯃꯤꯗꯣ
ꯆꯪꯗꯕꯤꯗ ꯅꯪ ꯄꯥꯂꯣꯝꯗꯝ ꯄꯥꯗꯅ
ꯑꯗꯨꯅ ꯑꯩ ꯍꯧꯖꯤꯛ ꯂꯥꯏ ꯑꯝꯇ ꯄꯥꯗꯕꯩꯅꯦ ꯑꯩ ꯃꯊꯥ ꯁꯥꯔꯝꯕꯅꯦ ꯑꯩ ꯑꯃꯨꯛ ꯍꯧꯖꯤꯛ ꯃꯊꯥ ꯁꯥꯕ ꯍꯧꯔꯛꯦ ꯏꯁꯥꯕ ꯑꯃ ꯏꯇꯣꯝꯗ ꯑ ꯇꯩꯁ ꯀꯩꯅ ꯈꯟꯗꯔꯄꯅꯤ
ꯍꯗ ꯗꯗꯤꯄ ꯅꯩ ꯏꯗꯤ ꯀꯥꯏꯃꯅꯤ ꯌꯥꯏꯗ꯭ꯔꯦ
ꯎꯝ ꯅ ꯄꯣꯛ ꯁꯥꯗꯧꯊꯕꯀꯇ
ꯎꯝ
ꯅꯪ ꯅꯨꯄꯥ ꯌꯥꯝ ꯄꯥꯏꯈꯤꯗꯦꯕ ꯌꯥꯝ ꯍ ꯍꯥꯝ ꯅꯥꯏꯅ
ꯍꯣꯏꯌꯦ ꯃꯁꯥꯏ
ꯑꯗꯩꯗꯤ ꯑꯩꯈꯣꯏꯗꯤ ꯌ ꯌꯨꯝ ꯂꯥꯏ ꯄꯥꯅꯔꯛꯄ ꯃꯤ ꯅꯠꯇꯅꯤꯅꯅꯦ
ꯎꯝ
ꯍꯦꯛ ꯑꯃꯨꯛꯇꯪ ꯁꯠ ꯂꯦꯞꯈꯤꯕꯗ ꯑꯗꯨꯝ ꯀꯥꯏꯔꯦꯕ ꯑꯩꯁꯨ ꯍꯧꯖꯤꯛ ꯇꯧꯔꯤꯁꯤꯅꯦ ꯑꯝꯇ ꯂꯥꯏꯕꯁꯤ ꯆꯠꯅꯤꯡꯗꯔꯤꯁꯦ
ꯑꯗꯣ ꯆꯧꯊꯣꯛꯇ꯭ꯔꯣ ꯍꯥꯏꯗꯤ ꯌꯥꯝ ꯄꯥꯗꯅ ꯃꯥ ꯑꯗꯨꯝ ꯍꯪꯕꯗꯣ
ꯆꯣ ꯍꯋꯦ
ꯀꯗ ꯃꯥ ꯍꯥꯏ ꯆꯥꯝ ꯍ ꯂꯦꯁꯨ ꯑꯥꯊꯣ ꯃꯙꯅ
ꯍꯣꯠꯅ ꯀꯟꯕꯁꯤ ꯅ ꯑꯗꯨꯝ ꯐꯪꯈꯤꯗꯣꯏꯁꯤꯀꯣ ꯌꯥꯔꯦ ꯌꯥꯔꯦ ꯊꯃꯒꯦ ꯊꯃꯒꯦ
ꯍꯣꯏ
ꯊꯃꯦ ꯊꯃꯦ
ꯎꯝ